ꯍꯥꯜꯂꯣ
ꯍꯜꯂꯣ
ꯎꯝ ꯒꯨꯗ ꯃꯣꯔꯅꯤꯡ
ꯒꯨꯗ ꯃꯣꯔꯅꯤꯡ ꯊꯨꯅ ꯍꯧꯒ꯭ꯔꯈ꯭ꯔ ꯃꯥꯜꯂꯦ ꯅꯪꯁꯦ
ꯍꯣꯏ ꯉꯁꯤꯗꯤ ꯊꯨꯅ ꯍꯧꯒꯠꯂꯒ ꯍꯧꯖꯤꯛꯅ ꯆꯥꯛꯗꯤ ꯇꯨꯡꯔꯦ ꯇꯨꯡꯉꯦ ꯂꯣꯏꯗ꯭ꯔꯤ
ꯑ ꯌꯦꯟꯁꯥꯡꯗꯤ ꯀꯔꯤ ꯊꯣꯡꯕ꯭ꯔꯥ
ꯑꯁ ꯉꯁꯤꯗꯤ ꯀꯩꯅꯣ ꯗꯥꯎ ꯇꯣꯡꯗꯣꯏꯅꯤ ꯉꯥ ꯀꯪꯕ ꯇꯥꯔꯒꯀꯣ ꯇꯣꯃꯦꯇꯣ ꯍꯥꯔꯒ ꯑꯗꯨꯝ ꯊ ꯈꯔ ꯆꯥ ꯍꯥꯏꯒꯦ ꯎꯝ ꯅꯣꯡꯃ ꯑꯗꯨꯝ ꯆꯥꯕꯁꯨꯍꯥꯎꯋꯦꯅ
ꯑ
ꯖꯔ ꯇꯨꯡꯂꯒ ꯁꯥꯗꯣꯏꯅꯦ ꯉꯁꯤ ꯈꯔ ꯇꯦꯡꯅ ꯍꯒꯠꯄꯒꯤꯀꯣ
ꯑꯣ ꯑꯣ ꯅꯪ ꯅꯪꯗꯤ ꯑꯗꯨꯝ ꯊꯦꯡꯅ ꯍꯧꯒꯠꯇꯦꯗ ꯑꯗꯨꯝ ꯍꯧꯎꯒꯠꯂꯤꯗ ꯅꯪꯗꯤ
ꯍꯣꯏ ꯑꯁꯨꯃꯥꯏꯅ ꯇꯧꯗ꯭ꯔꯗꯤ ꯑꯌꯨꯛꯀꯤ ꯊꯕꯛꯅ ꯌꯥꯝꯃꯦꯕꯀꯣ ꯑꯌꯨ ꯍꯧꯒꯠꯄ ꯏꯁꯥ ꯇꯨꯝꯕ ꯀꯥꯟꯗ ꯈ ꯇꯕ ꯇꯧ꯭ꯔꯗꯤ ꯇꯟꯅꯗꯤ ꯇꯧꯒꯦ ꯍꯥꯏꯔꯁꯨ ꯃꯥꯅ ꯑꯗꯨꯝ ꯗꯤꯁꯇꯔꯕ ꯇꯧꯋꯦꯕꯀꯣ ꯑꯗꯨ ꯃꯥꯕꯨ ꯅꯨꯡꯁꯤꯌꯦꯕ ꯀꯞꯀꯦ ꯀꯞꯀꯦ ꯇꯧꯕꯗꯣ ꯃꯩ
ꯑꯥ ꯑꯥ
ꯑꯗꯨꯒꯤ ꯃꯥ ꯇꯨꯝꯗ꯭ꯔꯤꯉꯩꯗ ꯑꯩꯁꯨ ꯐꯤ ꯈꯔꯥ ꯁꯥꯥꯒꯦꯅ ꯆꯈ꯭ꯔꯕꯅꯤ ꯋꯥꯟ ꯑꯋꯥꯔꯁꯗꯤ ꯆꯥꯗꯦ ꯐꯣꯔꯇꯤ ꯃꯤꯅꯤꯠꯇ꯭ꯔꯥ ꯄꯇꯔ ꯐꯥꯔꯅꯤ ꯀꯣ ꯁ
ꯑꯗꯨ ꯏꯆꯦꯗꯤ ꯆꯠ ꯆꯥꯛ ꯆꯔꯒ ꯆꯠꯄ꯭ꯔꯥ ꯆꯥꯛ ꯆꯥꯗ꯭ꯔꯤꯉꯩꯗ ꯆꯠꯄ꯭ꯔꯥ
ꯆꯥꯛ ꯆꯠꯗ꯭ꯔꯤꯉꯩꯗ ꯆꯠꯄꯅꯦ ꯃꯥꯗꯤ ꯉꯔꯥꯡ ꯅꯨꯡꯗꯥꯡꯗ ꯕꯣꯜ ꯌꯦꯡꯕꯒꯤꯀꯣ ꯍꯧꯖꯤꯛꯅ ꯄ꯭ꯔꯣꯕ꯭ꯂꯤ ꯍꯄꯣ ꯊ ꯊꯦꯡ꯭ꯨ
ꯑꯗꯨ ꯇꯤꯐꯤꯟ ꯄ ꯄꯨꯗꯦ ꯃꯥꯗꯤ
ꯇꯤꯐꯤꯟ ꯑꯗꯨꯝ ꯑ ꯑꯃꯒꯤ ꯃꯅꯥꯎ ꯅꯨꯨꯄꯤꯅ ꯑꯗꯨꯝ ꯑꯥ ꯇꯤꯟ ꯆꯥꯕ ꯅꯦ
ꯑꯣ ꯑꯣ
ꯎꯝ ꯑꯗꯨ ꯃꯤ ꯂꯩꯕ ꯎꯝ ꯑꯗꯨꯝ ꯇꯧꯕꯅꯤ
ꯑꯆꯥ ꯑꯆꯥ
ꯉꯁꯤ ꯈꯔ ꯊꯦꯡꯉꯦ ꯍꯥꯏꯕ ꯇꯥꯔꯦ ꯃꯥꯁꯦ ꯆꯠꯄꯁꯦ ꯎꯝ ꯉꯔꯥꯡ ꯑꯗꯨꯝ ꯕꯣꯜ ꯌꯦꯡꯕꯒꯤ ꯄꯨꯡ ꯑꯍꯨꯝ ꯑꯍꯨꯝ ꯃꯈꯥꯏꯗ ꯑꯃꯨꯛꯀ ꯇꯨꯝꯕ ꯑꯃ ꯂꯩꯕ
ꯑꯣ
ꯃꯣꯏꯅ ꯌꯦꯡꯂꯒ ꯑ ꯇꯧꯕꯒꯤ ꯑꯩꯁꯨ ꯇꯨꯝꯕ ꯌꯥꯗꯦ ꯌꯦꯡꯗ꯭ꯔꯁꯨꯀꯣ ꯅꯨꯡ ꯆꯨꯔꯗꯤ ꯐꯥꯗꯣꯏ ꯐꯥꯒꯅꯤꯅ ꯈꯜꯂꯒ ꯁꯨꯁꯨꯨ ꯁꯨꯗꯦ ꯁꯤ ꯃꯇꯝꯗ ꯁꯥꯎꯅꯤꯡꯉꯦ ꯑꯗꯨꯗ ꯏ ꯆꯁꯨ ꯀꯞꯇ ꯀꯥꯞꯇ ꯀꯣ ꯑꯦ ꯑꯦ ꯇꯥꯔꯒ ꯃꯤꯒꯤ ꯃꯀꯣꯟ ꯇꯥꯔꯒ ꯑꯗꯨꯝ ꯇꯧꯔꯦꯕ ꯅꯨꯡꯗꯥꯡꯗꯁꯦ
ꯑ
ꯗꯤ ꯃꯥꯗꯤ ꯑꯗꯨꯝ ꯏꯁꯥ ꯑ ꯍꯣꯏ ꯑꯉꯥꯡꯅꯤꯗꯅ ꯑꯗꯣ ꯃꯤꯒꯤꯗꯤ ꯐꯠꯇꯦꯕ ꯑꯗꯨ ꯑꯗꯨꯝ ꯇꯨꯝꯃꯦ ꯃꯈꯣꯟ ꯇꯥꯕ ꯀꯥꯟꯗ ꯑꯗꯨꯝ ꯍꯧꯒꯠꯂꯦ ꯑꯗꯨ ꯑꯃꯨꯛꯀ ꯑꯃꯨꯛꯀ ꯀꯩꯅꯣꯗꯥ ꯁꯨꯃꯥꯏꯅ ꯌꯦꯡꯂꯒ ꯑꯗꯨ ꯑꯩꯗꯤ ꯇꯨꯝꯕꯥ ꯌꯥꯗ꯭ꯔꯦ
ꯍꯣꯏ
ꯇꯨꯝꯕ ꯌꯥꯔꯣꯏꯅꯦ ꯅꯣꯏꯒꯤ ꯌꯨꯝꯁꯨ ꯀꯔꯤꯅꯣ ꯇꯤꯟꯒꯤ ꯑꯣꯏꯕꯅꯤꯅꯀꯣ
ꯍꯣꯏ
ꯂꯣꯏꯅꯃꯛ ꯇꯥꯕꯅꯦꯕ
ꯍꯣꯏ ꯕꯣꯜ ꯌꯦꯡꯕ ꯀꯥꯟꯗꯗꯤ ꯇꯨꯃꯤꯟꯅ ꯌꯦꯡꯕ ꯉꯝꯗꯦꯕ ꯃꯤꯁꯤ ꯑꯗꯨꯒꯤ ꯎꯄꯥꯏ ꯂꯩꯩꯇꯦ
ꯎꯝ
ꯈꯪꯗ꯭ꯔꯦ ꯑꯩ ꯑꯩꯗꯤ ꯌꯦꯡꯗ꯭ꯦ ꯑꯃꯨꯛꯀꯥ ꯀꯥꯈ꯭ꯔꯦ
ꯅꯪꯗꯤ ꯅꯪ ꯃꯐꯝꯗꯗꯤ ꯑꯗꯨꯝ ꯌꯦꯡꯕ ꯌꯥꯏꯗꯅ
ꯍꯣꯏ ꯑꯩꯅ ꯄꯥꯝꯂꯗꯤ ꯎꯝ
ꯑꯩꯗꯤ ꯕꯣꯜꯗꯤ ꯌꯥꯝ ꯄꯥꯝꯕꯅꯦ
ꯑꯁ ꯑꯩꯗꯤ ꯀꯔꯤꯅꯣ ꯇꯧꯔ ꯌꯦꯡꯅꯤꯡꯉꯦ ꯑꯗꯨ ꯑꯣꯏꯁꯨ ꯇꯨꯝꯅꯤꯡꯕꯅꯥ ꯍꯦꯟꯕꯀꯣ
ꯇꯨꯝꯅꯤꯡꯕꯅ ꯑꯩ ꯉꯔꯥꯡꯁꯨ ꯐꯣꯟ ꯇꯧꯕꯅꯦ ꯑꯩꯈꯣꯏꯒꯤ ꯑꯩꯈꯣꯏꯒꯤ ꯀꯖꯤꯟ ꯑꯃ ꯐꯣꯟ ꯇꯧꯔꯕꯅꯦ ꯁꯤꯗ ꯀꯣꯜ ꯇꯧꯔꯒꯥ ꯑꯩꯈꯣꯏꯅꯤ ꯋꯥꯔꯤ ꯁꯥ ꯁꯤꯔꯥ ꯃꯥꯅ ꯇꯧꯔꯛꯄꯁꯦ ꯄꯨꯡ ꯇꯦꯟ ꯐꯤꯐꯇꯤ ꯐꯥꯏꯚꯒꯨꯝꯕꯗ ꯇꯧꯔꯛꯑꯦ ꯏꯂꯥꯚꯦꯟ ꯏꯂꯚꯦꯟ ꯇꯥꯈ꯭ꯔꯦ ꯇꯧ ꯇꯧꯔꯒ ꯑꯗꯨ ꯑꯩꯁꯦ ꯇꯨꯝꯕꯒꯨꯝ ꯇꯧꯈ꯭ꯔꯕ ꯑꯗꯨꯅ ꯃꯥꯅ ꯑꯩꯕꯨ ꯍꯧꯒꯠꯄꯤꯕꯅꯦ ꯑꯁ ꯅꯪꯗꯤ ꯋꯥꯔꯤ ꯊꯥꯕ ꯌꯥꯗꯦ ꯍꯥꯏ
ꯑꯗꯨ ꯑꯩꯅ ꯑꯃꯨꯛ ꯍꯧꯒꯠꯄ ꯍꯧꯒꯠꯂꯒ ꯋꯥꯔꯤꯗꯣ ꯂꯣꯏꯔꯦ ꯂꯣꯏꯔꯒ ꯑꯩ ꯑꯗꯨꯝ ꯇꯨꯝꯊꯣꯛꯈ꯭ꯔꯕꯅꯤ ꯈꯪꯁꯨ ꯈꯪꯗ꯭ꯔꯦ ꯁꯃꯤꯠꯁꯨ ꯇꯧꯗꯦ ꯎꯝ ꯑꯩꯗꯤ ꯇꯨꯝ ꯈꯔ ꯃꯥꯁꯨ ꯅꯣꯛ ꯅꯧꯔꯒꯗꯤ ꯂꯩꯕꯅꯤ ꯅꯪ ꯁꯦꯀꯣ ꯅꯪ ꯁꯦꯀꯣ ꯍꯥꯏꯔꯒꯀꯣ ꯃꯥꯁꯦ ꯁꯤꯒꯨꯝꯕ ꯃꯇꯝꯗ ꯀꯣ ꯇꯧ ꯀꯣꯜ ꯇꯧꯔꯔꯣꯏꯀꯣ ꯑꯃꯨꯛꯀ ꯍꯥꯏꯌꯦ ꯃꯥ
ꯎꯝ ꯑꯁ ꯅꯪꯗꯤ ꯅꯦꯠꯋꯥꯛ ꯐꯥꯕꯅꯤꯅ ꯅꯨꯡꯗꯥꯡꯗꯁꯨ ꯑꯗꯨꯝ ꯀꯣꯜ ꯇꯧꯕ ꯌꯥꯏꯗꯅ ꯑꯩꯒꯤꯗꯤꯀꯣ ꯉꯔꯥꯡ ꯑꯌꯨꯠꯇ ꯑꯗꯨꯝ ꯅꯦꯋꯥꯛ ꯐꯥꯔꯒ ꯅꯨꯡꯗꯥꯡ ꯋꯥꯏꯒꯦ ꯅ ꯂꯥꯛꯄ ꯀꯥꯟꯗꯗꯤ ꯅꯦꯋꯥꯛ ꯄꯥꯏꯕ ꯌꯥꯗ꯭ꯔꯦ ꯑꯗꯨ ꯑꯃ ꯁꯨ ꯀꯣꯜ ꯇꯧꯗ꯭ꯔꯦ
ꯑꯣ ꯎꯝ ꯑꯩꯈꯣꯏ ꯑꯗꯨꯗꯤ ꯅꯦꯋꯥꯜꯗꯤ ꯑꯗꯨꯝ ꯂꯩꯕꯒꯤ
ꯍꯣꯏ ꯐꯔꯦ ꯑꯩꯁꯨ ꯑꯁꯨꯃꯥꯏꯅ ꯄꯥꯏꯅꯤꯡꯉꯤꯗ
ꯎꯝ ꯀꯣꯜꯗꯤ ꯌꯥꯝ ꯇꯧꯗꯤ ꯇꯧꯕꯅꯤ ꯉꯔꯥꯡꯁꯨ
ꯍꯣꯏ ꯇꯧꯔꯝꯃꯅꯤ ꯑꯩ ꯈꯪꯉꯦ ꯅꯪꯉꯣꯟꯗ
ꯅꯪꯗꯤ ꯌꯥꯝ ꯀꯩꯅꯣ ꯐ꯭ꯔꯤ ꯑꯣꯏꯕꯅꯤꯅ ꯑꯩꯗꯤ ꯏꯆꯥ ꯂꯩꯕꯅꯤꯅ
ꯎꯝ
ꯇꯧꯅꯤꯡꯕ ꯃꯇꯝꯗ ꯑꯗꯨꯝ ꯇꯧꯕ ꯌꯥꯗꯦꯕꯀꯣ
ꯍꫭꯏ
ꯇꯨꯝꯗ꯭ꯔꯗꯤ ꯏꯌꯥ ꯌꯥꯗꯕꯅꯦ ꯗꯤꯁꯇꯞ ꯑꯗꯨꯝ ꯇꯧꯋꯦꯕ ꯇꯨꯝꯗ꯭ꯔꯗꯤ ꯇꯨꯝꯕ ꯀꯥꯟꯗ ꯐꯖꯅ ꯋꯥꯔꯤ ꯁꯥꯅꯕ ꯌꯥꯕ ꯑꯗꯨ ꯇꯨꯝꯗ꯭ꯔꯗꯤ ꯑꯩꯁꯨ ꯋꯥꯏꯑꯦꯕꯀꯣ ꯃꯛꯉꯣꯟꯗ ꯁꯨꯃꯥꯏꯅ ꯀꯩꯅꯣ ꯇꯧꯕꯁꯦ
ꯎꯝ
ꯎꯝ
ꯋꯥꯔꯝꯒꯅꯤ ꯅꯪꯁꯨ ꯑꯁ ꯆꯥꯛ ꯂꯥꯝꯕꯅ ꯁꯤ ꯁꯤꯒꯗꯧꯔꯦ ꯑꯩ ꯍꯧꯖꯤꯛ
ꯍꫭꯏ ꯁꯨꯃꯥꯏ ꯇꯩꯇꯩꯕꯅꯦ ꯕ꯭ꯔꯦꯛꯐꯥꯁ ꯁꯤꯝꯔꯒ ꯆꯥꯔꯣ
ꯁꯦꯝꯔ ꯑꯩ ꯕꯟꯅꯅꯥ ꯆꯥꯔꯒ ꯇꯣꯛꯈ꯭ꯔꯅꯤ
ꯑꯩ ꯕꯟꯅꯅꯥꯗꯤꯀꯣ ꯑꯌꯨꯛꯇ ꯆꯥꯕ ꯆꯥꯕꯁꯦ ꯄꯠꯇꯦ
ꯑꯣ
ꯍꯦꯛ ꯍꯧꯒꯠꯄ ꯀꯥꯟꯗ ꯍꯥꯏꯕꯗꯤ ꯑꯩꯗꯤ ꯒꯦꯁꯇ꯭ꯔꯤꯛ ꯀꯟꯕꯅꯤꯅ ꯑꯩꯗꯤ ꯌꯥꯗꯦꯕ ꯑꯗꯣ ꯇꯣꯏꯂꯦꯠ ꯆꯡꯅꯤꯡꯉꯥꯏꯁꯨ ꯈꯔ ꯑꯩꯅ ꯁꯥꯛ ꯆꯥꯗ꯭ꯔꯤꯡ ꯉꯩ ꯀꯔꯤꯁꯨ ꯆꯥꯗ꯭ꯔꯤꯉꯩꯗ ꯑꯗꯨꯝ ꯍꯦꯛ ꯕꯅꯥꯅꯥ ꯆꯥꯕꯗꯤ ꯄꯨꯛ ꯆꯤꯛꯀꯤꯗꯃꯛ ꯑꯩꯒꯤ ꯗꯃꯛꯇꯗꯤ ꯐꯠꯇꯦ ꯍꯥꯏꯕ ꯅꯪꯒꯤꯗꯤ ꯈꯪꯗꯦꯀꯣ ꯑꯗꯨ
ꯎꯝ ꯎꯝ
ꯎꯝ
ꯑꯗꯨ ꯕꯅꯥꯅꯥꯁꯦ ꯎꯝ ꯃꯣꯔꯅꯤꯡꯗ ꯆꯥꯕꯗꯤ ꯐꯠꯇꯦ ꯍꯥꯏꯗꯤ ꯍꯥꯏꯌꯦ
ꯎꯝ ꯈꯪꯗꯦ ꯑꯁꯤꯒꯨꯝꯕ ꯋꯥꯗꯤ ꯑꯩꯗꯤ ꯈꯪꯗꯦ ꯑꯗꯨ ꯑꯩꯒꯤꯗꯃꯛ ꯍꯥꯏꯕꯅꯤ ꯑꯩꯅ ꯅꯨꯡꯉꯥꯏꯇꯦ ꯍꯥꯏꯕ ꯅꯪꯁꯨ ꯑꯜꯃꯟꯒꯨꯝꯕ ꯀꯩꯅꯣ ꯑ ꯀꯆꯨꯔꯤ ꯍꯥꯏꯕ꯭ꯔꯥ ꯀꯔꯤ ꯍꯥꯏꯕ꯭ꯔꯥ ꯈꯪꯗ꯭ꯔꯦꯗ ꯑꯁꯤꯒꯨꯝꯕꯁꯤꯡ ꯆꯥꯕ꯭ꯔꯣ
ꯆꯥꯗꯦ ꯍꯧꯖꯤꯛꯀꯥꯟ
ꯆꯥꯎꯋꯣꯗꯅ
ꯑꯁ ꯂꯧꯅꯤꯡꯔꯤ ꯑꯩ ꯀꯣ ꯌꯥꯝ ꯇꯥꯡꯃꯟꯕꯒꯤ ꯆꯥꯅꯤꯡꯗꯕ
ꯍꯣꯏ ꯊꯪꯉꯦ ꯇꯥꯡꯔꯁꯨ ꯑꯗꯨꯝ ꯑꯩꯗꯤꯀꯣ ꯃꯣꯔꯅꯤꯡꯗ ꯏꯚꯤꯅꯤꯡꯗꯁꯨ ꯁꯥꯗꯦꯀꯣ ꯃꯣꯔꯅꯤꯡꯗ ꯑꯩ ꯑꯩꯅ ꯍꯦꯛ ꯍꯧꯒꯠꯄ ꯀꯥꯟꯗ ꯏꯁꯤꯡ ꯑꯁꯥꯕ ꯅꯣꯔꯃꯦꯜ ꯋꯥꯇ꯭ꯔꯗꯣ
ꯎꯝ
ꯀꯞ ꯑꯃ ꯂꯧꯔꯒ ꯑꯗꯨꯒ ꯑꯜꯃꯟꯒ ꯄꯝꯀꯤꯟ ꯁꯤꯠ ꯊꯥꯏꯔꯣꯏꯠꯒꯤꯗꯃꯛ ꯐꯥꯏ ꯍꯥꯏꯕ ꯄꯝꯀꯤꯟ ꯁꯤꯠꯁꯦ ꯑꯗꯨꯒꯤ ꯃꯃꯟ ꯇꯥꯡꯔꯁꯨ ꯑꯗꯣ ꯈꯤꯇꯪ ꯈꯤꯇꯪ ꯐꯥꯏꯚ ꯐꯥꯏꯚ ꯄꯤꯁ ꯒꯨꯝꯕ ꯀꯣ ꯐꯥꯏꯚ ꯄꯤꯁ ꯀꯨꯝꯕ ꯊ꯭ꯔꯤ ꯄꯤꯁꯀꯨꯝꯕ ꯑꯗꯨꯝ ꯈꯔ ꯈꯔ ꯈꯤꯇꯪ ꯈꯤꯇꯪ ꯆꯥ ꯆꯥꯔꯒ ꯑꯩꯗꯤ ꯂꯩꯕꯅꯤ ꯑꯗꯨꯒꯤ ꯐꯥꯏ ꯍꯆꯥꯡꯒꯤꯗꯃꯛꯁꯨꯀꯣ ꯆꯥꯛ ꯂꯥꯝꯕꯁꯨ ꯈꯔ ꯀꯩꯅꯣ ꯑ ꯐꯩ ꯍꯥꯏꯕ ꯍꯦꯛ ꯍꯧꯒꯠꯄ ꯀꯥꯟꯗꯀꯣ ꯎꯝ ꯑꯗꯨ ꯁꯪꯒꯣꯝꯒꯨꯝꯕ ꯊꯥꯛꯄ ꯀꯥꯟꯗꯗꯤ ꯈꯔ ꯄꯨꯞ ꯀꯩꯅꯣ ꯇꯧꯕꯒꯨꯝ ꯇꯧꯋꯦꯕ ꯅꯨꯡꯉꯥꯏ ꯂꯩꯇꯦꯕ ꯀꯩꯌꯥ ꯅꯨꯡꯉꯥꯏꯇꯦꯕ ꯑꯗꯨꯒꯤ ꯑꯩꯗꯤ ꯑꯁꯨꯃꯥꯏꯅ ꯊꯛꯄꯅꯤ
ꯎꯝ
ꯎꯝ
ꯑꯩꯁꯨ ꯑꯥ ꯆꯦꯟꯅꯥꯏꯗ ꯂꯩꯔꯨꯀꯥꯟꯗ ꯐꯖꯅ ꯑꯗꯨꯝ ꯃꯦꯟꯇꯦꯟ ꯇꯧꯅꯦꯕ
ꯎꯝ
ꯁꯤ ꯃꯟ ꯐꯥꯏꯚ ꯃꯟ ꯁꯤꯛꯁ ꯃꯟꯁ ꯁꯨꯕ ꯐꯥꯎꯕꯗꯤ ꯐꯥꯏꯁꯨ ꯐꯖꯥꯅ ꯆꯥꯏ ꯗ꯭ꯔꯥꯏ ꯐ꯭ꯔꯨꯏꯠꯁꯀꯨꯝꯕꯁꯨ ꯑꯗꯨꯝ ꯃꯣꯔꯅꯤꯡꯗ ꯏ ꯁꯥꯕ ꯊꯥꯔꯒ ꯀꯣ ꯑꯗꯨ ꯆ ꯀꯟ ꯇꯃꯦꯡꯂꯣꯡꯗ ꯍꯦꯛ ꯂꯥꯛꯔꯒ ꯑꯗꯨꯗꯣ ꯂꯣꯏ ꯆꯥꯗ꯭ꯔꯦ ꯍꯧꯖꯤꯛꯐꯥꯎ ꯆꯥꯗ꯭ꯔꯤ ꯍꯨꯝ
ꯆꯥꯎ ꯑꯁꯤ ꯑꯁꯤꯒꯨꯝꯕ ꯆꯥꯕꯁꯦ ꯐꯩ ꯍꯥꯏꯌꯦ
ꯎꯝ ꯉꯁꯤꯔꯥ ꯍꯌꯦꯡꯔ ꯆꯠꯂꯒ ꯂꯧꯔꯦ ꯑꯜꯃꯣꯟꯗꯣ
ꯎꯝ ꯂꯧꯔꯣ ꯑꯃ ꯌꯥꯝ ꯐꯕ ꯃꯥꯜꯂꯦ ꯑꯩꯒꯤꯗꯃꯛꯇ ꯌꯥꯝ ꯕ ꯏꯟꯅ꯭ꯔꯖꯤꯁꯨ ꯄꯤꯌꯦꯕꯀꯣ ꯏꯁꯥꯒꯤ ꯏꯅꯔꯖꯤ ꯄꯤꯌꯦꯕ ꯑꯩꯅ ꯈꯪꯖꯕꯗꯣ ꯁꯨꯃꯥꯏꯅ ꯇꯧꯋꯦ ꯑꯗꯨ ꯍꯧꯖꯤꯛꯇꯤ ꯁꯥꯕ ꯉꯝꯗ꯭ꯔꯦ ꯍꯧꯖꯤꯛ ꯇꯤ ꯑꯉꯥꯡꯁꯨ ꯄꯣꯛꯈ꯭ꯔꯦ ꯑꯗꯣ ꯑꯉꯥꯡꯒꯤꯗꯃꯛ ꯑꯃꯨꯛꯀ ꯂꯧꯈ꯭ꯔ ꯂꯧꯋꯦꯕ ꯆꯥꯛ ꯆꯥꯛꯗ ꯃꯤꯛꯁ ꯇꯧꯅꯤꯡꯉꯥꯏꯀꯣ ꯑ ꯑꯜꯃꯟꯒꯥꯎ ꯃꯈꯅꯥꯒ ꯀꯔꯤꯔꯥ ꯑꯃꯗ ꯋꯥꯏ ꯋꯥꯏꯕꯗꯣ ꯁꯤꯒ ꯑꯗꯨꯝ ꯂꯧꯕꯒꯤ ꯃꯃꯜ ꯊꯪꯕꯒꯤꯀꯣ ꯏꯁꯒꯤꯗ ꯃꯥꯜ ꯂꯩꯔꯗꯤ ꯌꯥꯔꯦꯅ ꯑꯦꯗꯤ ꯆꯗ꯭ꯔꯦ ꯍꯧꯖꯤꯛꯇꯤ ꯍꯆꯥꯡ ꯐꯔꯁꯨ ꯄꯠꯇ꯭ꯔꯁꯨ ꯑꯗꯨꯝ ꯑꯩꯉꯣꯟꯗꯗꯤ ꯌꯦꯡꯗ꯭ꯔꯦ ꯄꯁꯥꯗ ꯑꯗꯨꯝ ꯌꯦꯡꯈ ꯄꯤꯁꯥ ꯌꯥꯟꯗꯕꯒꯤ ꯑꯣꯄ ꯑꯦꯂꯇꯦ
ꯈꯪꯗꯦ ꯅꯪꯁꯨ ꯈꯔ ꯈꯔ ꯆꯛꯃꯗꯤ ꯑꯍꯨꯝ ꯃꯔꯤ ꯆꯥꯔꯁꯨ ꯌꯥꯕꯅꯤꯗ ꯑ ꯅꯝꯗꯤ ꯆꯥꯒꯦ ꯍꯥꯏꯔꯗꯤ ꯑꯗꯨꯝ ꯆꯥ ꯆꯥꯕ ꯌꯥꯕꯅꯤꯍꯦ ꯇꯥꯡꯂꯁꯨ ꯆꯥꯕꯁꯤꯦ ꯀꯨꯏ ꯀꯨꯏꯅ ꯆꯠꯄꯅꯦꯕ ꯑꯥꯗꯗꯤ ꯑꯃꯔ ꯄꯄꯤꯗ ꯂꯧꯗꯦ ꯑꯩꯈꯣꯏ ꯀꯤꯂꯣ ꯑ ꯅꯪꯒꯤ ꯕꯦꯛꯒ꯭ꯔꯥꯎꯟꯁꯤꯗꯤ
ꯍꯣꯏ ꯀꯥꯏꯅ ꯇꯨꯝꯕꯒꯤꯅꯤ ꯑ ꯇꯣꯛꯎꯔꯒꯦ ꯆꯥꯛꯇꯣꯡꯗꯒꯤꯀꯣ ꯃꯈꯀꯣꯝ
ꯎꯝ ꯍꯣꯏ ꯍꯣꯏ ꯑꯗꯨ ꯎꯝ ꯑꯃꯣꯟꯗꯤꯀꯣ
ꯎꯝ
ꯐꯣꯔ ꯍꯟꯗ꯭ꯔꯦꯗꯒꯨꯝꯕ ꯑꯗꯨꯒꯨꯝꯕ ꯄꯤꯕ ꯂꯥꯎꯕꯤꯔꯗꯤ ꯑꯁ ꯊꯥ ꯆꯠꯀꯅꯤ ꯊꯥ ꯊꯥ ꯆꯠꯅꯤ ꯑꯩꯗꯤ ꯑꯍꯨꯝꯅ ꯅꯠꯇ꯭ꯔꯒ ꯃꯔꯤ ꯑꯗꯨ ꯉꯥꯛꯛꯇ ꯆꯥꯏꯕ ꯆꯥꯕ ꯉꯝꯅꯤ ꯑꯗꯨꯅ ꯌꯥꯏ ꯍꯥꯏꯗꯤ ꯍꯥꯏꯌꯦꯦ ꯌꯥꯝ ꯆꯥꯗ꯭ꯔꯁꯨ ꯀꯣ ꯐꯣꯔ ꯐꯥꯏꯚ ꯊ꯭ꯔꯤ ꯐꯣꯔ ꯇꯗꯨ ꯆꯥꯔꯒ ꯌꯥꯏ ꯍꯥꯏꯦ ꯑꯗꯨꯒꯤ ꯑꯩꯁꯨ ꯆꯥꯗꯗ ꯍꯧꯖꯤꯛꯀꯥꯟꯗꯤ ꯆꯥꯗ꯭ꯔꯦ ꯑꯃꯠꯇꯁꯨ ꯎꯁꯨ ꯎꯗꯦ
ꯎꯝ
ꯎꯕꯁꯨ ꯐꯪꯗꯦ ꯆꯥꯕ ꯇꯣꯛꯈ꯭ꯔꯣ
ꯍꯣꯏ
ꯑꯗꯨ ꯎꯝ ꯕꯅꯅꯥꯗꯣ ꯑꯗꯨꯝ ꯆꯥꯎ ꯍꯥꯏꯌꯦꯀꯣ ꯕꯅꯅꯥ ꯍꯥꯏꯕꯗꯤ ꯑꯩꯈꯣꯏ ꯑꯉꯥꯡ ꯂꯩꯕ ꯀꯜꯂ ꯀꯣ
ꯎꯝ
ꯑꯩꯒꯤ ꯗꯣꯛꯇꯔꯅ ꯍꯥꯏꯕ ꯅꯪ ꯍꯥꯏ ꯀꯔꯤꯃ ꯆꯥꯗ꯭ꯔꯁꯨ ꯒ ꯑꯦꯛ ꯆꯥꯔꯗꯤ ꯌꯥꯔꯦ ꯍꯥꯏꯕ
ꯎꯝ ꯍꯣꯏ ꯑꯩ ꯏꯁꯥꯁꯦ ꯐꯣꯟꯂꯒꯦ ꯂꯧꯧꯕ ꯅꯆꯥꯎꯔꯀꯅꯤ ꯀꯣꯄꯥꯛ ꯇꯌꯦ ꯍꯥꯏꯒꯤ ꯄꯦꯁ ꯄꯥꯛ ꯇ ꯑꯦꯦ ꯐꯣꯟꯣꯟꯒꯦ ꯅꯄꯤꯤꯗꯦꯕꯒꯤ
ꯑ
ꯌꯥꯗ꯭ꯔꯦ ꯁꯁꯦ ꯁ ꯕꯤꯄꯔꯦ ꯇꯃꯤ ꯅ ꯂꯩꯦ ꯀꯣ